ꯑꯥ
ꯎꯝ ꯍꯧꯖꯤꯛꯀꯤ ꯋꯥꯗꯗꯤ ꯊꯃꯣꯏ ꯁꯣꯛꯏꯦꯀꯣ
ꯑꯍ ꯑꯩ
ꯅꯆꯦ ꯑꯩꯈꯣꯏꯕꯨ ꯈꯨꯝꯅꯤꯡꯗꯦ ꯍꯥꯏꯗꯤ ꯅꯣꯏꯁꯦ ꯂꯩꯁꯥꯕꯤ ꯃꯆꯥ ꯃꯆꯥ ꯅꯣꯏ ꯂꯦꯡꯒꯥꯗ ꯈꯥꯏꯒꯦ ꯍꯥꯏꯔꯤꯅꯦꯕꯀꯣ ꯈꯪꯕ꯭ꯔꯥ
ꯅꯠꯇꯦꯗ ꯃꯥ ꯑꯩ ꯑꯩꯒꯤꯗꯤ ꯐꯣꯟ ꯅꯠꯇꯦꯁꯦ ꯃꯤꯒꯤꯅꯦ
ꯈꯪꯉꯦ ꯃꯤꯒꯤ ꯃꯇꯦꯡ ꯄꯥꯡꯈ꯭ꯔꯤꯕ ꯍꯥꯏꯕꯗꯨ ꯅꯠꯇ꯭ꯔꯣ
ꯑꯗꯨꯅꯤ ꯑꯩꯒꯤꯗꯤ ꯂꯪ ꯊꯣꯛꯈ꯭ꯔꯦ ꯌꯥꯗꯣꯏꯒꯤ
ꯎꯝ ꯑꯦꯁꯨꯣ ꯍꯥꯏꯗꯤ ꯆꯥꯛꯀꯟꯅ ꯊꯣꯡꯔꯤꯌꯦ
ꯆꯥꯛ ꯅꯪ ꯊꯕꯛ ꯆꯠꯇ꯭ꯔꯕꯣ
ꯊꯕꯛ ꯆꯠꯀꯅꯤꯅ ꯑꯗꯨꯒꯤ ꯉꯟ ꯉꯟꯗꯕ ꯌꯥꯗꯕ ꯉꯁꯤ ꯑꯩ ꯊꯕꯛꯇꯣ ꯌꯥꯝ ꯃꯔꯨ ꯑꯣꯏꯕꯒꯤꯀꯣ ꯆꯉꯅ ꯆꯥꯂꯒ ꯏꯁ ꯅꯪꯗꯤ ꯑꯃꯨꯛꯀ ꯀꯥꯎꯔꯝꯃꯅꯤ ꯁꯥ ꯈꯨꯝꯗꯕ ꯀꯨꯏꯈ꯭ꯔꯕꯒꯤ ꯊꯕꯛꯅꯤꯅ ꯑꯣꯐꯤꯁꯇ ꯆꯠꯀꯅꯤꯅ
ꯑ ꯑꯋꯥꯣꯏ
ꯀꯣꯠꯇ ꯀꯣꯠꯇ
ꯎꯝ ꯎꯝ
ꯉꯁꯤꯁꯦ ꯍꯦꯔꯤꯡ ꯂꯩꯕꯅꯦ ꯅꯆꯦꯁꯦ ꯃꯤꯁꯤꯁꯦ ꯗꯥꯜ ꯊꯣꯡꯉꯦ ꯗꯥꯜ
ꯑꯁ
ꯎꯝ ꯗꯥꯎ ꯆꯥꯅꯤꯡꯗꯦ ꯍꯥꯏꯕ꯭ꯔꯣ ꯎꯝ ꯍꯥꯎꯅꯤ ꯍꯦꯟꯅꯆꯦꯅ ꯊꯣꯡꯅꯗꯤ ꯑꯗꯨꯝ ꯍꯥꯎꯅꯤꯗ
ꯍꯥꯔꯝꯅꯤ ꯍꯥꯔꯝꯅꯤ ꯈꯪꯉꯦ
ꯅꯣꯏꯗꯤ ꯀꯣꯂꯦꯖ ꯀ ꯆꯠꯂꯣꯏꯗ꯭ꯔꯣ
ꯑ ꯁꯤꯁꯨ ꯌꯥꯝ ꯍꯥꯏꯈ꯭ꯔꯦ
ꯑꯁꯤꯁꯨ ꯌꯥꯝ ꯍꯥꯏꯈ꯭ꯔꯦ ꯍꯥꯏꯁꯅꯨ ꯅꯪꯁꯨ ꯀꯥꯎ ꯅꯪ ꯀꯥꯎꯕꯒꯨꯝꯅ ꯑꯩꯁꯨ ꯀꯥꯎꯔꯤ ꯑꯗꯨꯗꯤ
ꯆꯠꯠꯇꯦ ꯁ꯭ꯀꯨꯜ ꯆꯠꯇꯦ
ꯆꯠꯀꯗꯕꯅꯦ ꯀꯔꯣ
ꯑꯃꯨꯛ ꯁ꯭ꯀꯨꯜ ꯆꯠꯇ꯭ꯔꯦ ꯑꯁ ꯅꯪꯪ ꯅꯪꯉꯣꯟꯗ ꯀꯨ ꯍꯥꯟꯅ ꯀꯣꯜ ꯇꯧꯕꯗꯣ
ꯎꯝ
ꯑꯗꯨꯗꯨꯒꯤ ꯁ꯭ꯀꯨꯜ ꯁꯨꯝ ꯆꯠ ꯆꯠꯇ꯭ꯔꯦ
ꯏꯁ ꯑꯉꯥꯡꯁꯦ ꯌꯥꯝ ꯂꯝ ꯍꯦꯟꯕ ꯑꯉꯥꯡ ꯑꯣꯏꯔꯝꯃꯤꯅꯦ
ꯆꯥꯅꯤꯡꯗꯦ ꯑꯩꯈꯣꯏ ꯇꯤ ꯑꯦꯆ ꯌꯨꯒꯤ ꯏꯁꯄꯣꯔꯠꯁꯨ ꯂꯩꯌꯦ ꯑꯗꯨꯒꯤ ꯆꯠꯇ꯭ꯔꯦ
ꯑꯗꯨꯒꯒꯨꯝꯕ ꯌꯥꯎꯃꯟꯂꯗꯤ ꯅꯣꯏ ꯂꯥꯏꯔꯤꯛ ꯑꯦꯀꯥꯗꯃꯤꯛꯇꯗꯤ ꯈꯔ ꯁꯣꯜꯂꯛꯄꯅꯦꯕ
ꯁꯄꯣꯔꯠꯁ ꯂꯕ
ꯏꯁꯄꯣꯔꯠꯁꯅꯤ ꯂꯩꯁꯅꯨ ꯑꯗꯨꯗꯤ ꯀꯝꯄꯜꯁꯔꯤꯗꯤ ꯇꯗꯦꯗꯅ
ꯑꯁ ꯑꯗꯨ ꯑꯣꯏꯔꯁꯨ ꯈꯔ ꯑꯦꯟꯖꯣꯏꯃꯦꯟꯒꯤꯒꯨꯝꯕ ꯄꯥꯝꯕꯕ꯭ꯔꯣ ꯑꯗꯨꯒꯤ
ꯎꯝꯁꯗꯅ ꯅꯆꯦ ꯑꯩꯈꯣꯏ ꯈꯨꯃꯔꯗꯤ ꯑꯃꯨꯛ ꯋꯥꯔꯛꯄꯒꯤ ꯇꯟꯕꯒꯤ ꯃꯥꯟꯅꯁ꯭ꯔꯦ ꯈꯨꯝꯅꯤꯡꯗꯦ ꯀꯥꯏꯅ ꯑꯩꯒꯤ ꯃꯃꯥꯡꯃꯛꯇ ꯍꯥꯏꯕꯅꯦꯕ ꯑꯁꯤꯅ ꯍꯥꯡꯁꯤꯡꯁ ꯎꯁꯤ ꯊꯦꯡ ꯅꯠꯇꯦ ꯄꯥꯈꯪ ꯑꯔꯤꯕ ꯍꯣꯏꯗꯣ ꯌꯥꯝ ꯈꯨꯝꯅꯤꯡꯉꯁꯨ ꯑꯩꯅ ꯆꯥꯟꯁ ꯄꯤꯗꯦꯕ ꯅꯣꯏ ꯑꯉꯥꯡ ꯅꯨꯡꯁꯤ ꯅꯨꯡ ꯁꯤꯅ ꯅꯨꯡꯁꯤꯌꯦꯦꯅ ꯆꯥꯟꯁ ꯄꯤꯔꯦ ꯅꯪꯅ ꯐꯥꯎ ꯁꯥꯥꯡꯅ ꯈꯨꯝꯅꯤꯡꯗꯦ ꯑꯪꯕꯣꯛ ꯀꯥꯏꯅ ꯑꯗꯨꯃꯥꯏꯅ ꯍꯥꯏꯔꯒ ꯂꯩꯔꯤꯗꯣ ꯑꯁ ꯅꯪ ꯈꯥꯡꯅꯤ
ꯅꯪ ꯈꯪꯁꯨ ꯈꯪꯗ꯭ꯔꯒꯍ
ꯈꯪꯉꯦ
ꯑꯁ ꯅꯪ ꯈꯪꯗꯦꯣꯏꯅꯦ ꯏꯆꯦ
ꯈꯪꯗ꯭ꯔꯗꯤ ꯅꯣꯏꯒꯤ ꯋꯥꯈꯜ ꯅꯣꯏ ꯗꯤ ꯑꯩꯈꯣꯏꯒꯤ ꯈꯨꯠꯇ ꯃꯣꯔ ꯂꯥꯏꯕꯤꯗ ꯍꯣꯔꯦꯟꯦꯟ ꯍꯥꯏꯗ꯭ꯔꯁꯨ ꯌꯥꯏꯗ ꯈꯪꯉꯤꯗ ꯍꯧꯖꯤꯛ ꯂꯣꯏꯔꯗꯤ ꯅꯪ ꯑꯣꯏꯅ ꯇꯧꯔꯛꯣꯑꯣꯀꯣꯑꯣ ꯍꯧꯖꯤꯛ ꯂꯣꯏꯔꯗꯤꯅꯦ
ꯎꯝ
ꯅꯪ ꯑꯣꯏꯅ ꯇꯧꯔꯛꯑꯣ ꯍꯥꯏꯕ
ꯌꯥꯕ꯭ꯔꯣ ꯍꯥꯏꯕꯗꯣ ꯑꯣ ꯑꯣ ꯑꯣ
ꯑꯩꯒꯤ ꯈꯛ ꯇꯧꯔꯗꯤ ꯅꯣꯏꯁꯨ ꯍꯥꯎꯒꯅꯤ
ꯑ
ꯑꯗꯨ
ꯔꯤꯁꯤꯞ ꯇꯧꯕꯗꯣ
ꯑꯥ
ꯆꯪꯉꯤꯀꯣ ꯔꯤꯁꯤꯞ ꯇꯧꯕꯁꯨ
ꯎꯝ ꯎꯝ ꯑꯩꯒꯤꯗꯤ ꯑ ꯍꯟꯗꯛꯅ ꯆꯪꯒꯅꯤ ꯍꯥꯏ ꯄꯨꯂꯞ ꯌꯥꯝ ꯉꯥꯡꯒꯅꯨꯗ ꯁꯤꯒꯨꯝꯕ ꯃꯔꯝꯗ ꯐꯠꯇꯦ ꯍꯥꯏꯌꯦꯦ
ꯎꯝ ꯄꯤꯛꯅꯤꯛ ꯇ ꯂꯩꯖꯦ
ꯀꯩꯁꯨ ꯀꯥꯏꯗꯦ ꯍꯥꯏꯕꯗꯣ ꯀꯥꯏꯕꯅꯤꯀꯣ ꯅꯍꯥꯟ ꯑꯩꯈꯣꯏꯅꯤꯅ ꯂꯥꯁ ꯐꯦꯁꯇꯣ ꯑꯩꯈꯣꯏꯅꯤ ꯈꯨꯝꯕꯗꯣ ꯂꯤꯁ ꯑꯣꯏꯕꯅꯦ ꯑꯩꯈꯣꯏꯅꯤꯒꯤ ꯃꯔꯤ ꯉꯥꯡꯅꯕꯗꯣ ꯀꯔꯤꯅꯣ ꯐꯪꯕꯗꯒꯣ ꯌꯥꯝꯅ ꯂꯤꯁ ꯑꯣꯏꯕꯅꯤ ꯅꯪꯟꯅ ꯋꯥ ꯖꯥꯠ ꯖꯥꯠ ꯉꯥꯡꯕꯒꯤꯅꯤ ꯈꯪꯕ꯭ꯔꯥ
ꯑꯣꯀꯦ ꯑꯣꯀꯦ ꯆ
ꯑꯇꯣꯞꯄꯗꯤ ꯒ꯭ꯌꯥꯟꯊꯥꯅ ꯈꯨꯝꯕꯅꯤꯅ ꯌꯥꯝꯃꯦꯕ
ꯅꯪꯁꯨ ꯁꯨꯝ ꯒ꯭ꯌꯥꯟ ꯇꯥꯁꯤꯗꯤ ꯅꯍꯥꯟ ꯀꯣꯜ ꯇꯧꯔꯤꯉꯩꯗ ꯑꯂꯥꯏꯌꯦ
ꯇꯥꯏꯌꯦ ꯑꯗꯨ ꯑꯣꯏꯔꯁꯨ ꯂꯩ ꯑꯗꯨꯅ ꯑ ꯇꯧꯔꯣꯏꯗꯕ ꯍꯥꯏꯔꯣꯏꯗꯕ ꯃꯌꯥꯝ ꯂꯩꯌꯦꯅ ꯀꯩꯁꯨ ꯅꯠꯇꯦꯕ ꯑꯩꯈꯣꯏꯒꯤꯗꯃꯛꯇꯤ ꯃꯣꯏꯒꯤꯗꯃꯛꯇ ꯍꯥꯏꯕꯅꯤꯗ
ꯑ
ꯅꯪꯕꯨꯗꯤ ꯀꯩꯁꯨ ꯃꯁꯤꯗꯤ ꯀ ꯍꯥꯏ ꯆꯠꯇꯅꯣ
ꯑꯩ ꯉꯁꯤ ꯂꯩꯒꯅꯤ
ꯏꯁ ꯑꯩ ꯈꯪꯗꯦ ꯑꯩꯈꯣꯏꯒꯤ ꯑꯩꯈꯣꯏꯒꯤ ꯃꯤ ꯖꯂꯂꯣꯡꯒꯤ ꯄꯥꯈꯜ ꯃꯆꯥꯁꯤꯡꯁꯦ
ꯑꯁ ꯑꯗꯨꯒꯤ ꯅꯠꯇꯦ ꯉꯁꯤꯗꯤ ꯁꯨꯇꯤꯅꯦ ꯑꯗꯨꯒꯤꯅꯦ
ꯃꯠꯇꯦ ꯋꯥꯔꯤ ꯃꯥꯅ ꯐꯠꯇꯕ ꯁꯥꯅꯤꯡꯗꯔꯤꯨꯁꯤꯅ ꯃꯣꯏꯁꯦ ꯈꯪꯗꯦꯅꯦ ꯀꯃꯥꯏꯅ ꯇꯧꯁꯨ ꯐꯣꯟ ꯇꯧꯔꯗꯤ ꯀꯣꯂꯦꯖ ꯆ ꯆꯠꯇꯦ ꯌꯨꯝꯗ ꯂꯩꯌꯦ
ꯌꯥꯔꯦꯗꯥ ꯌꯥꯔꯦꯗꯥꯏ ꯑꯩ ꯍꯧꯖꯤꯛꯇꯪ ꯍꯥꯏꯔꯒꯗꯤꯤ ꯑꯁꯤ ꯋ ꯏꯁꯄꯣꯔꯠꯁ ꯀꯨꯝꯕ ꯂꯩꯕꯒꯤꯅꯦꯕ
ꯈꯪꯉꯦꯕ ꯑꯗꯣ ꯅꯪꯕꯨ ꯅꯠꯇꯦ ꯍꯥꯏꯕꯅ
ꯑꯁ ꯌꯥꯔꯦ ꯈꯅꯤ
ꯑꯩꯈꯣꯏꯒꯤ ꯃꯤ ꯑꯗꯨꯒꯨꯝꯕ ꯌꯥꯝꯃꯦ ꯍꯥꯏꯕ
ꯌꯥꯔꯦ ꯌꯥꯔꯦ ꯀꯣꯜ ꯇꯧꯔꯒ ꯌꯨꯝꯗ ꯂꯩꯕ ꯀꯅꯥ ꯂꯩꯒꯦ
ꯑꯗꯨꯒꯤ ꯍꯥꯏꯕꯅꯤꯗ ꯅꯥꯆꯦ ꯍꯣꯏꯅ ꯈꯥꯏꯕꯅꯤꯗ ꯁꯥꯎꯒꯅꯨꯗ ꯀꯔꯤ
ꯁꯥꯎꯗꯦꯗ ꯑꯗꯨꯒꯤ ꯋꯥꯗꯨꯗꯤ
ꯑꯦ ꯁꯤꯗꯤ ꯅꯣꯏ ꯅꯠꯇ꯭ꯔꯣ ꯑꯗꯨꯅ ꯋꯥꯈꯜ ꯋꯥꯕꯒꯦ ꯍꯥꯏꯕꯅꯤꯅ
ꯈꯪꯉꯦꯗ ꯈꯪꯉꯦꯗ
ꯅꯪ ꯆꯠ ꯊꯣꯡꯕ꯭ꯔꯥ ꯅꯃꯥꯟꯅꯕꯅ ꯊꯣꯡꯕ꯭ꯔꯥ
ꯑꯩ ꯆꯥꯛ ꯊꯣꯡꯗ꯭ꯔꯦ ꯍꯧꯖꯤꯛꯀꯥꯟ
ꯎꯝ ꯑꯗꯨꯗꯤ ꯀꯔꯤ ꯑꯣꯏꯅ ꯆꯥꯔꯒ ꯍꯤꯡꯒꯦ ꯅꯪꯗꯤ
ꯆꯥꯛ ꯆꯥꯔ ꯍꯤꯡꯉꯤꯅꯤ ꯀꯩꯅꯣ
ꯆꯥꯛ ꯆꯥꯗ꯭ꯔꯦ ꯆꯥꯛ ꯊꯣꯡꯗ꯭ꯔꯦ ꯍꯥꯏꯗꯨꯗꯤ
ꯅꯨꯡꯇꯦ ꯆꯥꯛ ꯊꯣꯡꯗ꯭ꯔꯦ ꯍꯥꯏꯕꯅꯤ ꯑꯁ ꯆꯥꯛ ꯆꯥꯗ꯭ꯔꯗꯤ ꯑꯁ ꯃꯤ ꯍꯤꯡꯅ ꯌꯥꯕꯔꯥꯅꯦ
ꯆꯥꯛ ꯊꯣꯡꯗ꯭ꯔꯗꯤ ꯀꯃꯥꯏꯅ ꯆꯥꯒꯦꯔ ꯅꯪ
ꯅꯠꯇꯦ ꯏꯆꯦꯅ ꯊꯣꯡꯉꯦ ꯍꯧꯖꯤꯛꯇꯤ ꯏꯆꯦꯅ ꯊꯣꯡꯉꯦ ꯍꯧꯖꯤꯛꯇꯤ ꯏꯆꯦ ꯂꯥꯛꯄꯅꯤꯅ
ꯑꯣ ꯍꯥ ꯍꯥ
ꯅꯍꯥꯟꯗꯤ ꯏꯇꯣꯝꯅ ꯂꯩꯔꯕꯅꯤꯅ ꯑꯁ ꯗꯥꯜ ꯆꯝꯐꯨꯠ ꯈꯛꯇ ꯑꯇꯩ ꯊꯣꯡꯕ ꯍꯩꯇꯕꯅꯤꯅ
ꯌꯥꯝ ꯐꯩ ꯌꯥꯝ ꯐꯩ ꯃꯆꯦ ꯂꯩꯕꯁꯦ ꯌꯥꯝ ꯐꯕꯅꯦꯕꯀꯣ
ꯎꯝ
ꯅꯣꯏꯒꯤ ꯂꯥꯏꯕꯛ ꯐꯕꯁꯤ ꯑꯗꯨꯨꯅꯤ
ꯄꯤꯛꯅꯤꯛ ꯆꯠꯅꯤꯡꯉꯦꯗ
ꯀꯔꯤꯃꯥ
ꯄꯤꯛꯅꯤꯛ ꯆꯠꯅꯤꯡ ꯆꯠꯅꯤꯡꯉꯦꯕ
ꯅꯪꯒꯤ ꯃꯈꯣꯟꯁꯦ ꯐꯖꯥꯅ ꯇꯥꯗꯦꯅꯦ
ꯇꯥꯔꯕꯣ ꯍꯧꯖꯤꯛꯇꯤ
ꯎꯝ
ꯄꯤꯛꯅꯤꯛ ꯆꯠꯅꯤꯡꯉꯦꯕ
ꯏꯁ ꯁꯤ ꯑꯉꯥꯡꯁꯦ ꯑꯅꯤꯁꯦ ꯑꯉꯥꯡꯗꯤ ꯑꯣꯏꯔꯤꯕꯒꯤꯅꯦꯕꯥ ꯂꯥꯡꯕ ꯈꯣꯠꯄ ꯌꯥꯝ ꯄꯥꯝꯕ ꯃꯥꯂꯒ ꯑꯁꯤ ꯑꯉꯥꯡꯁꯦ
ꯑꯁ ꯑꯗꯨꯒꯤ ꯅꯠꯇꯦ ꯑꯥ ꯑꯩ ꯑꯗꯨ ꯄꯥꯛ ꯄꯥꯛ ꯆꯠ ꯇꯦ ꯑꯗꯨꯒꯨꯝꯕ ꯑꯁꯤ ꯑꯈꯣꯏ ꯌꯥꯎꯅꯤꯡꯗꯦ ꯑꯩ ꯍꯧꯖꯤꯛꯇꯤ ꯅꯪ ꯅꯪꯒꯤ ꯆꯪ ꯆꯪꯒꯅꯤ ꯍꯥꯏꯕꯗꯣ ꯑꯗꯨꯒꯤꯅꯤꯗ
ꯏꯁ ꯏꯁ
ꯑꯗꯨꯒꯤ ꯆꯠꯁꯦ ꯍꯥꯏꯒꯦ ꯇꯧꯕꯅꯦ
ꯆꯠꯂꯣ ꯆꯠꯂꯣ
ꯑꯦꯍ ꯅꯪ ꯌꯥꯎꯗ꯭ꯔꯗꯤ
ꯎꯝ ꯑꯩ ꯌꯥꯎꯔꯒ ꯀꯩ ꯇꯧꯅꯤꯡꯉꯥꯏ
ꯅꯪ ꯄꯨꯊꯣꯛꯇꯣꯏꯅꯤꯅꯦ
ꯑꯦ ꯑꯦ ꯑꯦ ꯁꯤꯉꯥꯡꯁꯦ ꯌꯥꯏꯅꯦ ꯌꯥꯕꯖꯠꯅꯤ
ꯑꯩꯗꯤ ꯆꯥꯛ ꯆꯥꯅꯤꯡꯉꯥꯏ ꯈꯛꯇ ꯂꯥꯛꯀꯦ ꯇꯧꯕꯅꯦ
ꯎꯝ
ꯌꯦꯟꯁꯥꯡ ꯑꯍꯥꯎꯕꯁꯤ ꯆꯥꯗꯕ ꯀꯨꯏꯔꯦꯗ ꯃꯁꯛꯄꯥꯎ ꯀꯥꯎꯈ꯭ꯔꯦ
ꯎꯝ ꯏꯤꯆꯦꯕꯨ ꯂꯩꯕꯤꯌꯣ ꯍꯥꯏꯌꯢꯅ ꯀꯩꯅꯣ ꯅꯪ ꯍꯧꯖꯤꯛ ꯑꯩꯉꯣꯟꯗ ꯐꯣꯟ ꯇꯧꯔꯤꯁꯦ ꯌꯦꯟꯁꯥꯡ ꯑꯍꯥꯎꯕ ꯆꯥꯕ ꯌꯥꯗ꯭ꯔꯣ
ꯑꯩ ꯉꯁꯥꯏ ꯍꯥꯏꯁꯦ ꯇꯥꯗ꯭ꯔꯣ
ꯇꯥꯔꯦ
ꯑꯥ
ꯅꯪꯗꯤ ꯀꯩꯗꯧꯕꯥ ꯌꯥꯗ꯭ꯔꯕꯣ ꯅꯪꯒꯤꯗꯣ
ꯌꯥꯕꯨꯗꯤ ꯌꯥꯏꯗꯣ ꯑꯁ ꯕꯤꯠ ꯌꯥꯎꯔꯛꯇ꯭ꯔꯕ
ꯆꯪꯉꯛꯀꯅꯤ ꯍꯥꯏꯕꯅꯦ
ꯆꯪꯉꯦ ꯆꯪꯉꯦ ꯆꯪꯉꯕꯨꯗꯤ
ꯎꯝ
ꯄꯥꯁꯋꯥꯔ꯭ꯗ ꯀꯥꯎꯈꯤꯕ
ꯌꯨꯁ ꯇꯧꯕ ꯌꯥꯗ꯭ꯔꯦ ꯄꯩꯁꯥ ꯈꯛꯇ ꯊꯥꯔꯛꯄꯗꯤ ꯌꯥꯕ ꯌꯨꯁꯇꯤ ꯇꯧꯕ ꯌꯥꯗꯕ ꯄꯥꯁꯋꯥꯔ꯭ꯗ ꯈꯪꯗꯕꯅꯤꯅ
ꯎꯝ
ꯍꯪꯗꯦ ꯀꯩ ꯊꯝꯕꯩꯅꯣ ꯑꯍꯥꯟ ꯑꯣꯏꯔꯛꯄꯅꯤꯅ ꯀꯣ
ꯏꯁ ꯑꯩꯈꯣꯏꯒꯤ ꯑꯍꯟꯁꯤꯗꯤ ꯅꯪꯗꯤ ꯢꯀꯥꯢꯔꯣꯢ
ꯏꯆꯦ ꯁꯤꯡꯁꯨ ꯄꯩꯁꯥ ꯊꯥꯔꯛꯄ ꯌꯥꯕꯅꯤ
ꯀꯥꯔꯤ
ꯏꯆꯦ ꯏꯁꯤꯡꯁꯨ ꯊꯥꯔꯛꯄ ꯌꯥꯕꯅꯦꯕ
ꯎꯝ ꯅꯆꯦ ꯑꯩꯈꯣꯏꯁꯨ ꯐꯪꯁꯨ ꯐꯪꯗ꯭ꯔꯒ ꯀꯃꯥꯏꯅ
ꯐꯪꯒꯅꯤ ꯐꯪꯒꯅꯤ
ꯌꯥꯝ ꯄꯤꯅꯤꯂꯤꯅꯦ ꯑꯗꯨ ꯑꯣꯏꯔꯁꯨ ꯎꯄꯥꯏ ꯂꯩꯇ꯭ꯔꯤꯅꯦ ꯍꯧꯖꯤꯛꯇꯤ ꯃꯆꯦ ꯌꯥꯝꯃꯟ ꯕꯒꯤꯀꯣ ꯑꯃꯅ ꯄꯤꯌꯣ ꯑꯃꯅ ꯊꯥꯔꯛꯑꯣ ꯑꯃꯅ ꯏꯆꯦꯅꯤ ꯏꯆꯦꯁꯨ
ꯍꯥꯏꯔꯝꯃꯣꯏꯗ ꯑꯩ ꯈꯥꯠꯇ ꯑꯣꯏꯔꯝꯅꯤ
ꯅ ꯈꯥꯛꯇ ꯅꯠꯇꯦ ꯃꯌꯥꯝ ꯂꯩ ꯢꯅꯥꯎꯄꯥ ꯢꯅꯥꯎꯄꯤ ꯃꯌꯥꯝꯁꯦ ꯈꯪꯗ꯭ꯔꯦ ꯍꯧꯖꯤꯛꯀꯥꯟꯁꯦ ꯃꯁꯦ ꯃꯁꯦꯕꯨ ꯈꯥꯛꯇ ꯃꯌꯥꯝꯕꯈꯣꯏꯕꯨꯗꯤ ꯅꯤꯗꯦ
ꯇꯧ ꯃꯆꯦ ꯈꯣꯏ ꯇꯧꯗꯣꯏꯅꯤꯍꯦ
ꯎꯝ ꯃꯤꯌꯥꯝꯕ ꯈꯣꯏꯕꯨꯗꯤ ꯅꯤꯕ ꯉꯝꯗ꯭ꯔꯒ ꯃꯆꯦ ꯈꯣꯏꯕꯨꯗꯤ
ꯑꯦ ꯃꯆꯦꯗꯤ ꯅꯨꯄꯤ ꯑꯣꯏꯕꯒꯤ ꯅꯤꯕ ꯅꯨꯡꯉꯥꯏꯕꯅꯦ
ꯅꯃ ꯑꯗꯨꯃꯥꯏꯅ ꯇꯧꯕ ꯌꯥꯅꯤ ꯔꯦꯁꯄꯣꯟꯁꯤꯕꯤꯂꯤꯇꯤꯗꯤ ꯗꯥꯗꯥꯅ ꯍꯦꯟꯅ ꯂꯧꯒꯗꯕꯅꯦꯕ
ꯑꯗꯨ ꯑꯣꯏꯔꯁꯨ ꯄꯩꯁꯥ ꯅꯤꯕ ꯅꯨꯡꯉꯥꯏꯕꯗꯤ ꯃꯆꯦꯅ ꯅꯨꯡꯉꯥꯏꯕꯅꯦ ꯑꯗꯨꯒꯤꯅꯦ ꯑꯩ ꯅꯉꯣꯟꯗ ꯅꯤꯔꯤꯁꯦ ꯇꯥꯕꯔꯣ
ꯎꯝ ꯇꯥꯏꯌꯦ
ꯑꯁ ꯃꯨꯠꯈ꯭ꯔꯕ ꯈꯜꯂꯤ
ꯉꯔꯥꯡ ꯅꯨꯡꯗꯥꯡꯗꯣ ꯃꯤ ꯑꯃ ꯇꯧꯔꯛꯄꯅꯦꯕ
ꯑꯥ
ꯄꯨꯡ ꯑꯃ ꯍꯦꯜꯂꯦꯅꯦ ꯀꯔꯤꯒꯤꯔꯅꯦ ꯃꯤ ꯑꯇꯣꯞꯄꯒꯤꯗꯤ ꯑꯩ ꯇꯨꯝꯅꯤꯡꯕꯗꯣ ꯁꯤꯒꯦ ꯁꯤꯒꯦ ꯇꯧꯗꯥꯅ
ꯑꯥ ꯄꯨꯡ ꯄꯨꯡ ꯄꯨꯡ ꯑꯃꯗꯤ ꯑꯩ ꯒꯦꯝ ꯁꯥꯅꯔꯤꯅꯦ
ꯄꯨꯡ ꯑꯃ ꯍꯥꯏꯔꯗꯤꯀꯣ ꯑꯩ ꯂꯤꯌꯨꯠ ꯄꯨꯡ ꯇꯧꯕ ꯃꯇꯝꯗꯣ
ꯑꯥ
ꯑꯩꯈꯣꯏꯒꯤꯗꯤ ꯑꯥ ꯇ꯭ꯔꯥꯅꯤꯊꯣꯏ ꯒꯨꯝꯕꯗ ꯂꯣꯏꯌꯦꯗꯅ
ꯑꯥ
ꯃꯤꯗꯤ ꯄꯨꯡ ꯑꯃ ꯆꯠꯂꯦꯕ ꯑꯗꯨ ꯑꯩꯉꯣꯟꯗ ꯇꯧꯔꯛꯄ ꯃꯤꯗꯨ ꯏꯗꯣ
ꯌꯥꯗꯕ꯭ꯔꯣ ꯇꯧꯕ꯭ꯔꯥ ꯍꯣꯢ ꯑꯣ ꯑꯁ ꯌꯥꯝ ꯊꯦꯡꯉꯤꯅꯦ ꯑꯗꯨꯗꯤ
ꯌꯥꯝ ꯊꯦꯡꯉꯦ ꯍꯥꯢꯕ ꯅꯠꯇꯦ ꯌꯥꯝ ꯁꯥꯡꯅ ꯈꯨꯝꯕ ꯌꯥꯏ ꯃꯣꯏꯒꯤꯗꯤ ꯀꯔꯤꯒꯤꯔꯥ ꯍꯥꯏꯕꯅꯤꯗ ꯅꯪꯗꯨꯁꯨ ꯑꯗꯨꯒꯨꯝꯕ ꯊꯦꯡꯅꯕ꯭ꯔꯥ ꯍꯥꯏꯕ
ꯊꯦꯡꯅꯩꯌꯦ ꯑꯩꯗꯤ ꯈꯪꯗꯕꯒꯤ ꯑꯗꯨꯝ ꯑꯩꯅ ꯊꯝꯃꯦ ꯅꯍꯥꯟ ꯍꯥꯏꯔꯛꯃꯗꯤ ꯐꯥꯕ ꯅꯍꯥꯟ ꯑꯅꯤ ꯑꯍꯨꯝꯂꯛ ꯇꯧꯔꯛꯄꯅꯦꯕ
ꯑꯥ
ꯑꯁ ꯈꯪꯗꯕꯒꯤ